ꯍꯜꯂꯣ ꯑ ꯇꯥꯔꯕꯣ
ꯑꯣ ꯇꯥꯔꯦ ꯇꯥꯔꯦ ꯀꯩꯗꯧꯔꯤꯅꯣ
ꯁꯨꯝ ꯂꯩꯔꯝꯃꯤꯅꯦ ꯀꯗꯥꯏ ꯀꯗꯥꯏ ꯆꯠꯁꯤꯒꯦꯅ ꯈꯜꯂꯤꯅꯦ
ꯏꯁ ꯆꯠꯄꯒꯤꯔꯣ ꯑ ꯍꯧꯖꯤꯛꯁꯦ ꯅꯨꯡꯁꯥ ꯁꯥꯕꯅꯤꯅ ꯋꯥꯇꯔ ꯄꯥꯔ꯭ꯛꯀꯨꯝꯕꯗ ꯆꯠꯅꯤꯡꯗ꯭ꯔꯣ
ꯆꯠꯅꯤꯡꯉꯦ ꯆꯠꯁꯤꯔꯣ
ꯆꯠꯁꯤ ꯌꯥꯏꯅꯦ ꯑꯗꯣ
ꯅꯪ ꯋꯥꯇꯔ ꯄꯥꯔ꯭ꯛ ꯀꯔꯝꯕ ꯃꯐꯝꯗꯅꯣ ꯆꯠꯇꯣꯏꯁꯤꯅ
ꯈꯪꯗꯦ ꯍꯧꯖꯤꯛ ꯁꯦ ꯋꯥꯇꯔ ꯄꯥꯔ꯭ꯛꯁꯦ ꯑꯩꯅ ꯈꯪꯕꯗꯀꯣ ꯈꯔ ꯆꯥꯎꯅ ꯂꯩꯕꯁꯦ ꯃꯣꯏꯒꯤ ꯍꯟꯗꯛꯀꯤ ꯑ ꯃꯃꯥꯡꯒꯤ ꯑ ꯕꯤꯔꯦꯟꯅ ꯄꯥꯕꯨꯡ ꯕꯤꯔꯦꯟꯅ ꯀꯩꯅꯣ ꯇꯧꯔꯝꯕꯗꯣ ꯂꯨꯋꯥꯡ ꯁꯥꯡꯕꯝ ꯒꯤ ꯋꯥꯇꯔ ꯄꯥꯔ꯭ꯛꯇꯣ ꯑꯗꯨꯗꯤ ꯐ꯭ꯔꯤ ꯃꯥꯜꯂꯦ ꯃꯣꯏ ꯇꯤꯛꯀꯦꯠꯇꯨꯀꯣ ꯑ ꯐ꯭ꯔꯤ ꯑꯣꯏꯕ꯭ꯔꯥ ꯀꯥꯎ ꯚꯥꯞ ꯑꯣꯏꯗ꯭ꯔꯦꯕ ꯑꯗꯨ ꯆꯠꯇꯤ ꯆꯠꯇ꯭ꯔꯤꯕ ꯑꯗꯨꯃꯥꯏꯅ ꯍꯥꯏꯅꯩꯌꯦ ꯑꯗꯩ ꯑꯃꯅ ꯁꯉꯥꯏ ꯔꯤꯖꯣꯔꯠ ꯑꯅ ꯑꯃ ꯅꯝꯕꯣꯜ ꯂꯣꯝꯗ ꯈꯔ ꯆꯪꯁꯤꯜꯂꯒ ꯂꯩꯕꯗꯣ
ꯎꯝ
ꯑꯗꯨꯗꯨ ꯑꯗꯨꯗꯨꯁꯨ ꯑꯗꯨꯝ ꯆꯥꯎꯔꯒ ꯃꯤ ꯃꯌꯥꯝ ꯆꯠꯅꯩꯌꯦꯕ ꯀꯔꯝꯕꯅ ꯅꯨꯡꯉꯥꯏꯕꯅꯣꯗꯤ ꯈꯪꯗꯦꯅꯦ
ꯑꯗꯨꯅꯦ ꯅꯨꯡꯉꯥꯏꯕꯗꯨꯅꯦ ꯑꯩ ꯆꯠꯅꯤꯡ ꯅꯨꯡꯉꯥꯏꯕꯗꯣ ꯑꯣꯏꯅ ꯆꯠꯁꯦꯕ ꯎꯝ ꯑꯩꯗꯤ ꯂꯨꯋꯥꯡꯁꯥꯡꯕꯝꯒꯤꯗꯨꯅ ꯍꯦꯟꯅ ꯅꯨꯡꯉꯥꯏꯔꯝꯗꯧꯗꯤ ꯃꯥꯜꯂꯦ
ꯑ ꯑꯗꯨꯅꯦ ꯅꯨꯡꯉꯥꯏꯕ ꯍꯥꯏꯁꯦ ꯂꯣꯏꯗꯤ ꯅꯨꯡꯉꯥꯏꯔꯒꯅꯦ ꯑꯗꯨꯝ ꯑꯗꯨꯗꯨꯅ ꯐ꯭ꯔꯤ ꯑꯣꯏꯕꯒꯤ ꯃꯤꯁꯦ ꯈꯔ ꯆꯤꯟ ꯃꯤ ꯈꯔ ꯌꯥꯝꯕ ꯃꯥꯜꯂꯦꯕ
ꯑꯥ
ꯑꯃꯗꯨꯁꯨ ꯌꯥꯝꯕꯨꯗꯤ ꯌꯥꯝꯃꯦ ꯑꯗꯨꯏꯁꯨ ꯑ ꯈꯪꯗꯦ ꯃꯤ ꯈꯔ ꯂꯠꯄ ꯃꯥꯜꯂꯦ ꯑꯃꯗꯨꯅ
ꯎꯝ
ꯑꯗꯣ ꯈꯪꯗꯦ ꯀꯔꯝꯕ ꯆꯠꯁꯦ ꯍꯥꯏꯅꯣ ꯈꯜꯂꯛꯑꯣ
ꯎꯝ ꯑꯗꯣ ꯂꯨꯋꯥꯡꯁꯝꯕꯝꯒꯤꯗꯨꯅ ꯅꯨꯡꯉꯥꯏꯗꯧꯗꯤ ꯃꯥꯜꯂꯦ
ꯂꯨꯋꯥꯡꯁꯝꯕꯝꯒꯤꯗꯣ ꯍꯣꯏ ꯑꯗꯨꯗꯤ ꯅꯣꯡ ꯏꯁꯤꯡ ꯐꯤꯕꯝꯁꯦ ꯍꯧꯖꯤꯛ ꯁꯤꯁꯨ ꯖꯨꯂꯥꯏꯅꯤꯀꯣ
ꯑꯥ ꯏꯉꯥ ꯏꯉꯦꯟꯁꯦ ꯅꯣꯡꯗꯤ ꯇꯥ ꯇꯥꯗꯤ ꯇꯥꯗꯦ ꯍꯟꯗꯛꯁꯦ
ꯑꯗꯨꯅꯦ ꯑꯁꯦꯡꯕꯒꯤꯗꯤ ꯑꯩꯈꯣꯏ ꯃꯩꯇꯩꯒꯤꯗꯤꯀꯣ ꯏꯉꯥ ꯃꯅꯤꯄꯨꯔꯁꯤꯒꯤ ꯂꯩꯕꯥꯛ ꯂꯩꯍꯥꯎ ꯀꯩꯅꯣꯁꯤꯒꯤ ꯍꯥꯏꯗꯤ ꯋꯦꯗꯔꯁꯦ ꯖꯨꯟ ꯖꯨꯂꯥꯏꯀꯣ ꯏꯉꯥ ꯏꯌꯦꯟꯁꯤꯗ ꯅꯣꯡꯖꯨ ꯊꯥ ꯑꯣꯏꯗꯣꯏꯅꯦꯕ ꯅꯣꯡꯖꯨ ꯊꯥ ꯑꯣꯏꯔꯒ ꯑꯗꯨꯃꯥꯏꯅ ꯑꯣꯏꯒꯗꯕꯅꯦ ꯑꯗꯣ ꯍꯧꯖꯤꯛꯁꯦ ꯋꯦꯗꯔꯁꯦ ꯆꯦꯟꯖ ꯈꯔꯗꯤ ꯇꯧꯔꯦꯗꯅ ꯍꯥꯏꯗꯤ ꯑꯗꯨꯝ ꯀꯔꯤ ꯎ ꯋꯥ ꯑꯗꯨ ꯑꯗꯥ ꯏꯟꯚꯥꯏꯔꯣꯟꯃꯦꯟꯗꯨꯗꯥ ꯇꯧꯅꯕꯁꯤꯗꯀꯣ ꯑꯗꯣ ꯃꯇꯝꯗꯤ ꯑꯣꯏꯁꯜꯂꯛꯑꯕꯅꯤꯅ ꯈꯦꯠꯅꯔꯕꯗ ꯊꯥ ꯑꯃ ꯀꯩ ꯑꯃ ꯃꯉꯥꯏꯔꯦꯗꯅ ꯑꯗꯣ ꯌꯧꯗ꯭ꯔꯤꯉꯩꯁꯤꯗ ꯆꯠꯍꯧ ꯍꯥꯏꯗꯤ ꯅꯨꯡꯁꯥ ꯁꯥꯒꯠꯄ ꯀꯥꯟꯁꯤꯗꯀꯣ ꯆꯠꯍꯧꯔꯁꯦ ꯁꯨꯝ ꯄꯣꯊꯥꯕ ꯑꯣꯏꯅ
ꯍꯣꯏ ꯌꯥꯏꯌꯦ
ꯑꯗꯨ ꯅꯪ ꯀꯩꯀꯩ ꯀꯩꯀꯩ ꯗ꯭ꯔꯦꯁ ꯁꯦꯠꯂꯛꯇꯣꯏꯅꯣ
ꯗ꯭ꯔꯦꯁꯁꯦ ꯑꯗꯨꯝ ꯁꯤꯗꯩ ꯆꯠꯈꯤꯕꯩꯗꯤ ꯀꯩꯅꯣ ꯑꯗꯨꯝ ꯁꯦꯠꯂꯅꯤ ꯀꯩꯅꯣ ꯑꯗꯨꯝ ꯏꯆꯝ ꯆꯝꯕ ꯑꯗꯨꯝ ꯁꯦꯠꯂꯅꯤ ꯑꯥꯗ ꯏꯁꯤꯡ ꯁꯥꯟꯅꯕꯒꯤ ꯍꯥꯄꯦꯟ ꯅꯨꯡꯕꯦꯟ ꯈꯔ ꯁꯦꯠꯇꯧ ꯃꯉꯥꯏꯔꯦ
ꯎꯝ
ꯑꯗꯨꯅꯦ ꯅꯣꯏꯗꯤ ꯀꯩ ꯁꯦꯠꯇꯣꯏꯅꯣ
ꯑꯩ ꯁꯨꯅꯤꯗ ꯑꯗꯨꯝ ꯁꯤꯗꯩ ꯑꯗꯨꯝ ꯆꯠꯄꯩ ꯆꯠꯁ ꯀꯩꯅꯣ ꯇꯧꯔꯅꯤ ꯑꯗꯨꯒ ꯑꯥꯗ ꯄꯦꯟꯒꯨꯝꯕꯀꯣ ꯏꯁꯤꯡ ꯁꯥꯟꯅꯕ ꯈꯔ ꯅꯨꯡꯉꯥꯏꯗꯧꯕ ꯑꯗꯨꯝ ꯄꯨꯔꯒ ꯆꯠꯂꯁꯦ ꯑꯗꯣ ꯆꯠꯄꯁꯦ ꯑꯗꯨꯝ ꯉꯟꯇꯥ ꯑꯌꯨꯛꯇ ꯍꯦꯛꯇ ꯆꯠꯈ꯭ꯔꯁꯦ ꯍꯥꯏꯔ
ꯑꯗꯨ ꯃꯣꯏꯒꯤ ꯀꯩꯅꯣ ꯇꯧꯕ꯭ꯔꯕ ꯍꯣꯏ ꯑꯗꯨꯝ ꯆꯥꯛ ꯏꯁꯤꯡ ꯊꯣꯡꯑ ꯆꯠꯁꯤ ꯀꯩꯅꯣ
ꯍꯣꯏ ꯌꯥꯏꯌꯦ
ꯑ ꯃꯣꯏꯗꯨ
ꯑꯩꯈꯣꯏ ꯑ ꯏꯕꯥꯅꯤꯇꯪꯗꯤ ꯅꯨꯡꯉꯥꯏꯔꯣꯏꯅꯦ ꯃꯤ ꯌꯥꯝꯗ꯭ꯔꯗꯤ ꯁꯨꯝꯕꯁꯦꯀꯣ
ꯑꯉꯥꯡꯈꯩ ꯍꯥꯞꯄꯁꯦ
ꯑꯉꯥꯡꯈꯩ ꯈꯔ ꯍꯧꯔꯒ ꯑꯌꯥꯕꯁꯤꯡꯗꯣ ꯇꯧꯔꯒ ꯆꯠꯁꯤ
ꯑꯗꯨꯒ ꯑꯗꯨꯝ ꯍꯥꯏ ꯅꯨꯡꯗꯥꯡ ꯋꯥꯏꯔꯝ ꯐꯥꯎꯕ ꯑꯗꯨꯝ ꯂꯩ ꯌꯥꯔꯦꯅ
ꯑ ꯑꯗꯨꯝ ꯎꯝ ꯑꯩꯈꯣꯏꯅ ꯇꯥꯏꯃꯤꯡꯗꯣ ꯌꯦꯡꯉꯒ ꯑꯗꯨꯝ ꯍꯜꯂꯛꯄꯀꯣ ꯌꯨꯝ ꯍꯟꯕꯒꯤ
ꯍ
ꯌꯦꯡꯉꯒ
ꯑꯗꯨꯃꯥꯏꯅ ꯌꯦꯡꯉꯒ ꯆꯠꯂꯁꯤ ꯋꯥꯇꯔ ꯄꯥꯛꯇꯨꯃ ꯑꯗ ꯀꯥꯂꯦꯟꯒꯤ ꯃꯃꯥꯡꯗꯨꯁꯨ ꯆꯠꯄ ꯐꯪꯍꯧꯗꯦꯗꯅ ꯑꯩꯈꯣꯏ ꯍꯥꯏꯗꯤ ꯍꯥꯏꯅꯔꯒ
ꯐꯪꯍꯧꯗ꯭ꯔꯦ ꯑꯗꯨꯝ ꯅꯣꯡꯖꯨ ꯊꯥ ꯌꯧꯁꯜꯂꯛꯑꯦ ꯍꯟꯗꯛꯇꯨ ꯌꯦꯡꯉꯣ ꯍꯥꯏꯅꯔ ꯆꯠꯇ꯭ꯔꯗꯤ ꯅꯨꯡꯉꯥꯏꯇꯦꯗꯅ ꯑꯝꯇꯪ ꯆꯠꯍꯧꯕꯗꯤ ꯌꯥꯏꯍꯦ
ꯑ
ꯑꯗꯣ ꯅꯪ ꯂꯝꯕꯤꯗꯣ ꯈꯪꯕ꯭ꯔꯣ
ꯂꯝꯕꯤꯕꯨꯗꯤ ꯈꯪꯗꯦ ꯃꯦꯞꯇ ꯌꯦꯡꯉ ꯆꯠꯂꯣꯏꯔꯦ ꯀꯩꯅꯣ
ꯎꯝ ꯍꯣꯏ ꯑꯗꯨꯃꯥꯏꯅ ꯇꯧꯔꯁꯤ
ꯑꯉꯥꯡꯒꯩ ꯌꯥꯎꯅꯤꯅ ꯈꯔ ꯂꯥꯡꯗꯅ ꯑꯇꯣꯞꯄ ꯃꯐꯝꯗ ꯆꯠꯁꯤ ꯑꯃꯨꯛ ꯍꯥꯏꯔꯛꯀꯗꯣꯏꯅꯤ ꯃꯣꯏꯗꯤ
ꯃꯥꯅꯤ ꯃꯥꯅꯤ
ꯑꯇꯣꯞꯄ ꯃꯐꯝꯗ ꯑꯦ ꯑꯗꯨꯝꯅ ꯅꯀꯟꯔꯣꯝꯗ ꯀꯩꯀꯩ ꯍꯥꯏꯖꯤꯟꯕ ꯌꯥꯕ ꯀꯩ ꯂꯩꯒꯦ
ꯍꯥꯏꯖꯤꯟꯕ ꯌꯥꯕꯕꯨꯗꯤ ꯑꯗꯨꯝ ꯑ ꯂꯨꯋꯥꯎꯁꯥꯡꯕꯝꯒꯤꯗꯨ ꯆꯠꯂꯦ ꯈꯜꯂꯁꯤꯀꯣ ꯍꯩꯉꯥꯡ ꯂꯣꯝꯒꯤ ꯃꯣꯏ ꯍꯧꯖꯤꯛꯀꯥꯟ ꯊꯝꯕꯥꯜ ꯅꯨꯡꯕꯥꯜ ꯌꯥꯝ ꯍꯥꯏꯅꯩꯗꯅ
ꯑꯥ
ꯑꯗꯨ ꯍꯥꯏꯅꯕꯗꯨ ꯌꯦꯡꯕ ꯌꯥꯏ ꯑꯗꯒꯤ ꯍꯩꯉꯥꯡ ꯆꯤꯡ ꯍꯩꯉꯥꯡ ꯂꯥꯏ ꯈꯣꯏꯔꯝꯕꯝꯗꯣ ꯑꯗ ꯃꯣꯏꯒꯤ ꯄꯣꯂꯣ ꯄꯣꯂꯣ ꯅꯠꯇꯦꯅꯦ ꯏꯕꯨꯙꯧ ꯃꯔꯖꯤꯡꯒꯤ ꯁꯒꯣꯜꯒ ꯇꯧꯔꯒ ꯃꯨꯔꯇꯤ ꯑꯃ ꯇꯦꯖꯨ ꯑꯃ ꯁꯥꯏ ꯍꯥꯏꯕꯅꯤ ꯑꯗꯨꯗꯨꯁꯨ ꯍꯥꯏꯖꯤꯜꯂꯛ
ꯑꯦ ꯀꯩꯅꯣꯒꯤꯗꯣ ꯂꯣꯏꯒ꯭ꯔꯖꯠꯂꯣ ꯍꯩꯉꯥꯡꯒꯤ ꯑꯃ ꯎꯝ ꯀꯩꯅꯣꯗꯣꯍꯦ ꯑ ꯍꯩꯉꯥꯡꯗ ꯑꯃ ꯀꯔꯤ ꯀꯦꯕꯜ ꯑꯃ ꯂꯩꯕꯗꯣ
ꯑꯣ ꯋꯦꯌꯔ ꯀꯦꯕꯜꯒꯤ ꯑꯃ ꯃꯊꯛꯇ ꯆꯠ
ꯑꯥ ꯑꯥ ꯑꯥ ꯑꯥ
ꯑꯗꯨ ꯈꯪꯗꯤꯌꯦ ꯄꯥꯎ ꯇꯗꯦ ꯂꯣꯏꯔꯝꯗꯧꯕꯗꯤ ꯃꯥꯟꯗꯦ ꯂꯣꯏꯅꯔ ꯒꯗꯤ ꯑꯗꯨꯝ ꯍꯧꯖꯤꯛꯀꯥꯟꯗꯤ ꯁꯣꯁꯌꯦꯜ ꯃꯦꯗꯤꯌꯥꯗ ꯀꯩꯗ ꯑꯗꯨꯝ ꯎꯏꯗꯅ
ꯑꯥ
ꯑꯗꯣ ꯈꯪꯗꯦ ꯍꯦꯛ ꯌꯦꯡꯉꯛꯑꯁꯦ ꯑꯗꯨꯝ ꯑꯗꯨ ꯍꯥꯏꯖꯟꯕ ꯑꯗꯨꯗ ꯂꯝꯕꯤꯁꯨ ꯊꯣꯛꯑꯦꯗꯅ ꯑꯗ ꯌꯦꯡꯉꯛꯄ ꯑꯗꯣ ꯑꯩꯈꯣꯏ ꯆꯠꯇꯣꯏꯁꯦ ꯕꯦꯔꯥꯗꯤ ꯀꯅꯤꯗ
ꯀꯩꯒꯤꯅꯣ
ꯍꯥꯏꯗꯤ ꯋꯥꯇꯔ ꯄꯥꯔꯛ ꯇꯨꯗꯤ ꯍꯦꯛꯇ ꯂꯥꯡ ꯅꯣꯡꯉꯥꯟꯕꯗꯩ ꯅꯨꯃꯤꯠ ꯇꯥꯐꯧ ꯂꯩꯔꯨꯔꯒꯦꯟ ꯆꯠꯂꯗꯣꯏꯅꯤ ꯑꯃꯨꯛ ꯂꯝꯕꯤ ꯍꯥꯏꯗꯣꯛꯑꯗꯤ ꯇꯥꯏꯃꯤꯡ
ꯍꯣꯏ ꯆꯨꯝꯃꯦ ꯑꯗꯨꯕꯨꯗꯤ ꯍꯣꯏ ꯑꯗꯨꯗ ꯅꯣꯡꯃ ꯑꯣꯏꯅ ꯑꯗꯨꯝ ꯆꯠꯂꯁꯤꯁꯦ ꯌꯥꯝ ꯂꯥꯞꯄꯁꯨ ꯅꯠꯇꯕꯅꯤꯅ
ꯂꯥꯏ ꯈꯣꯏꯔꯝꯕ ꯆꯠꯄ ꯑꯣꯏꯅ ꯀꯣ ꯏꯕꯨꯙꯧ ꯃꯥꯔ ꯖꯤꯡꯒꯤ ꯂꯥꯏ ꯈꯣꯏꯔꯝꯕ ꯆꯠꯂꯨꯔꯕꯣ ꯅꯪ
ꯑꯥ ꯑꯧ ꯑꯃꯨꯠ ꯆꯠꯂꯨꯔꯦ
ꯎꯝ ꯀꯃꯥꯏ ꯀꯃꯥꯏ ꯇꯧꯒꯦ ꯃꯐꯝꯗꯨꯕꯣ
ꯌꯥꯝ ꯆꯤꯛꯑꯦ ꯑꯁ ꯌꯥꯝ ꯅꯨꯡꯉꯥꯏ ꯏꯪꯉꯒ ꯃꯐꯝꯗꯣ ꯌꯥꯝꯅ ꯆꯤꯛꯑꯦ ꯌꯥꯝ ꯅꯨꯡꯉꯥꯏ ꯏꯪ ꯏꯪꯒ ꯂꯥꯎꯔꯒ ꯑꯗꯨꯝ ꯐꯖꯩ ꯃꯐꯝꯁꯨ ꯑꯗꯒꯤ ꯑꯀꯣꯏꯕꯒꯗꯣ ꯄꯨꯔꯥ ꯑꯗꯨꯝ ꯂꯕꯨꯨꯛ ꯂꯝꯍꯥꯡꯒ ꯂꯩꯔꯒ ꯊꯝꯕꯥꯜꯒ ꯊꯔꯒ ꯌꯥꯝ ꯆꯤꯛꯅ ꯌꯥꯝ ꯃꯐꯝꯗꯣ ꯌꯥꯝ ꯐꯖꯩ
ꯎꯝ
ꯏꯪꯏꯪꯒ ꯂꯥꯎꯏ
ꯏꯪꯏꯪꯒ ꯂꯥꯎꯋꯦ ꯆꯠꯂꯨꯕ ꯌꯥꯏ
ꯎꯝ ꯆꯠꯊꯣꯛꯎꯔꯣ ꯐꯖꯕꯅꯦ ꯌꯥꯝꯅ
ꯋꯥꯇꯔ ꯄꯥꯛꯁꯦ ꯍꯥꯟꯅ ꯆꯠꯂꯨꯒꯤꯁꯦ ꯑꯗꯨꯒ ꯀꯣꯟꯅ ꯆꯠꯄ ꯌꯥꯏꯗꯅ ꯑꯗꯨꯗꯤ ꯑꯃꯨꯛ ꯃꯥꯒꯤꯗꯤ ꯇꯥꯏꯃꯤꯡ ꯍꯥꯏꯕ ꯑꯃ ꯂꯩꯇꯦꯗꯅ ꯇꯨ ꯁꯨꯃꯥꯏꯅ ꯍꯧꯖꯤꯛ ꯌꯦꯡꯉꯣ ꯍꯧꯖꯤꯛ ꯅꯣꯏ ꯅꯨꯡꯁꯥ ꯁꯥꯗ꯭ꯔꯣ
ꯁ ꯀꯗꯥꯏꯗꯩꯅꯣꯗ ꯅꯨꯡꯁꯥꯅ ꯆꯞ ꯌꯨꯡꯉꯤꯅꯦ
ꯑꯗꯨꯅꯦ ꯁꯤ ꯇꯥꯏꯃꯤꯡꯁꯤꯗ ꯆꯠꯄꯗꯤ ꯆꯞ
ꯑꯗꯨꯅꯦ ꯁꯤ ꯅꯣꯡ ꯑꯃꯨꯛ ꯆꯨ ꯆꯨꯈꯠꯂꯛꯑꯗꯤ ꯆꯠꯄꯗꯣ ꯌꯥꯔꯣꯏ ꯍꯥꯏꯕ ꯅꯣꯡ ꯆꯨꯈꯠꯂꯛꯑꯗꯤ ꯆꯠꯄꯗꯣ ꯐꯪꯉꯔꯣꯏ ꯅꯣꯡ ꯆꯨꯕ ꯆꯠꯅꯤꯡꯉꯔꯣꯏ ꯅꯁꯥ ꯁꯥꯔꯤꯉꯩꯁꯤꯗ ꯆꯠꯍꯧꯕ ꯌꯥꯔꯦꯕ
ꯌꯥꯔꯦ ꯑꯗꯣ ꯍꯟꯗꯛꯀꯤ ꯅꯣꯡꯃ ꯄꯥꯟꯕꯁꯦ ꯀꯔꯝ ꯀꯥꯟꯗ ꯇꯥꯏ ꯈꯪꯕ꯭ꯔꯣ ꯇꯥꯡ ꯀꯌꯥꯗ
ꯈꯪꯗꯦꯅꯦ ꯅꯣꯡꯃ ꯄꯥꯟꯕꯁꯦ ꯍꯟꯗꯛꯀꯤ
ꯍꯟꯗꯛ ꯅꯣꯡꯃ ꯄꯥꯟꯕꯥꯝꯕꯩꯖꯤ ꯆꯠꯂꯁꯨ ꯌꯥꯏꯑ ꯃꯌꯥꯝ ꯍꯥꯏꯗꯤ ꯑꯩꯈꯣꯏ ꯀꯩꯅꯣꯒꯤꯗꯤ ꯑꯦ ꯃꯣꯏꯒꯤꯗꯤ ꯍꯥꯡꯅꯤꯌꯦ ꯑꯣꯗꯦ ꯑꯩꯈꯣꯏꯁꯨ ꯑꯩꯒꯤ ꯗꯨꯀꯥꯟꯒꯨꯝꯕ ꯏꯃꯥ ꯀꯩꯊꯦꯜꯒꯨꯝꯕ ꯕꯖꯥꯔ ꯈ꯭ꯋꯥꯏꯔꯝꯕꯟ ꯕꯖꯥꯔꯁꯦ ꯃꯣꯏꯒꯤ ꯑꯩꯈꯣꯏꯒꯤ ꯆꯠ ꯀꯩ ꯍꯥꯏꯒꯗ꯭ꯔꯥ ꯎꯝ ꯍꯟꯗꯛ ꯍꯥꯟꯅ ꯈꯔꯕꯨꯗꯤ ꯅꯣꯡꯃ ꯄꯥꯟꯕ ꯊꯣꯡ ꯂꯣꯟ ꯂꯦꯅ ꯆꯠꯅꯔꯁꯨ ꯀꯩꯊꯦꯜꯒꯨꯝꯕ ꯈꯔ ꯍꯦꯛ ꯇꯧꯕ ꯋꯥꯅꯤ ꯍꯟꯗꯛꯇꯤ ꯄꯥꯛꯇꯛꯅꯅ ꯂꯣꯏꯅ ꯇ ꯁꯨꯇꯤ ꯑꯌꯥꯝꯕ ꯊꯥꯅꯔꯦꯗꯅ ꯃꯣꯏꯒꯤ ꯄ꯭ꯔꯥꯏꯚꯦꯠꯀꯤ ꯀꯩꯅꯣꯒꯨꯝꯕ ꯅꯠꯇꯕ ꯖꯦ ꯑꯗꯨ ꯁꯨꯝꯕ ꯁꯨꯇꯤ ꯂꯩꯕꯁꯤꯗ ꯆꯠꯍꯧꯕꯁꯨ ꯌꯥꯏ
ꯎꯝ ꯍꯣꯏ ꯑꯗꯨ ꯅꯣꯡ ꯄꯥꯟꯕ ꯍꯥꯡꯗꯣꯏꯒꯗꯤ ꯅꯣꯡꯃ ꯄꯥꯝꯕꯗꯨꯝ ꯆꯠꯂꯁꯦ
ꯎꯝ ꯑꯗꯨ ꯅ ꯈꯪꯅꯕꯒ ꯈꯪꯅ ꯆꯥꯟꯅꯕ ꯂꯩꯇ꯭ꯔꯣ
ꯈꯥ ꯁꯅꯕ ꯂꯩꯇꯤꯌꯦ
ꯎꯝ ꯂꯩꯔꯗꯤ ꯄꯥꯎꯗꯣ ꯍꯥꯏꯐꯦꯠ ꯍꯪꯅꯩ ꯌꯥꯏꯗꯅ ꯑꯁ ꯊꯣꯡ ꯍꯥꯡꯕ꯭ꯔꯥ ꯈꯣꯠꯄ꯭ꯔꯥ ꯄꯨꯡ ꯀꯌꯥꯗꯩ ꯍꯥꯡꯉꯤ
ꯑꯗꯨ ꯃꯣꯏ ꯐꯣꯟ ꯅꯨꯡ ꯊꯥꯈꯠꯄꯗ ꯂꯥꯎꯗꯖꯥꯠꯂ
ꯃꯣꯏ ꯈꯪꯗꯦꯅꯦ ꯑꯗꯣ ꯌꯦꯡꯗ꯭ꯔꯒꯗꯤꯀꯣ
ꯎꯝ ꯍꯣꯏ ꯍꯣꯏ ꯌꯦꯡꯉꯁꯤ
ꯎꯝ
ꯀꯩꯅꯣ ꯇꯧꯒ ꯍꯣꯏ ꯑꯃꯨꯛꯁꯨ ꯍꯪꯉꯝꯗꯧꯗꯤ ꯃꯥꯂꯦ ꯑꯗꯨꯒꯨꯝꯕꯗꯨꯗꯤꯀꯣ
ꯎꯝ ꯑꯆꯧꯕꯅꯤꯅꯀꯣ ꯇꯨꯔꯤꯁ ꯀꯩꯀꯩ ꯂꯥꯛꯄ ꯈꯣꯠꯄ ꯑꯗꯨꯝ ꯆꯪꯗꯣꯏꯅꯦ
ꯆꯪꯗꯣꯏꯅꯤꯅ ꯑꯗꯨꯝꯕꯗꯗꯤ ꯈꯔ ꯍꯪꯉꯝꯗꯧ ꯃꯥꯜꯂꯦ ꯑꯗꯣ ꯈꯪꯗꯕꯩ ꯋꯥꯅꯤ ꯍꯣꯏ ꯍꯥꯏꯅꯔꯒ ꯍꯪꯅ ꯌꯥꯅꯤꯗ ꯑꯗꯨꯕꯨꯗꯤ
ꯌꯥꯅꯤ ꯌꯥꯅꯤ ꯅꯨꯃꯤꯠꯁꯦ ꯀꯟꯅ ꯌꯨꯡꯈꯠꯂꯛꯄ ꯌꯦꯟꯁꯨ ꯈꯣꯝꯒꯠꯂꯛꯏꯌꯦ ꯑꯩꯈꯣꯏꯒꯤ ꯃꯩꯇꯩꯒꯤꯗꯗꯤ ꯁꯨꯃꯥꯏꯅ ꯅꯨꯃꯤꯠ ꯌꯨꯡꯕꯗ ꯇꯥꯏꯃꯤꯡ ꯃꯇꯥꯡ ꯆꯥꯗꯅ ꯌꯦꯟꯈꯣꯡ ꯌꯦꯟꯈꯣꯡ ꯀꯥꯏꯕ ꯍꯥꯏꯗꯥꯏꯅꯦ ꯑꯁꯦ
ꯑꯥ
ꯑꯁꯦ ꯐꯠꯇꯦ ꯈꯣꯠꯇꯦ ꯍꯥꯏꯅ ꯆꯥꯊꯣꯛꯄꯗꯤ ꯌꯥꯔꯕꯅꯤ
ꯎꯝ ꯃꯤꯒꯤ ꯌꯦꯟꯗ ꯀꯃꯥꯏ ꯆꯠꯊꯣꯛꯎꯅꯤ ꯑꯩꯈꯣꯏꯒꯤ ꯑꯣꯏꯗꯗꯤ ꯆꯠꯊꯣꯛꯄ ꯌꯥꯕ
ꯆꯠꯅꯤꯡꯕ ꯃꯐꯝꯗꯤ ꯌꯥꯝꯖꯜꯂꯛꯑꯦ ꯆꯠꯄꯗꯤ ꯑꯝꯇ ꯉꯝꯗꯦ
ꯃꯥꯅꯦ ꯑꯗꯣ ꯅꯣꯡꯃꯥꯗ ꯄꯨꯂꯞ ꯆꯠꯄꯑꯗꯤ ꯀꯔꯥꯏ ꯉꯝꯅꯤꯒꯦ ꯈꯔ ꯇꯦꯛꯇꯦꯛꯀꯣ ꯍꯞꯇꯥ ꯑꯃꯗꯥ ꯊꯥ ꯑꯃꯗꯥ ꯈꯖꯤꯛ ꯈꯖꯤꯛ ꯆꯠꯄ ꯑꯗꯨꯃꯥꯏꯅ ꯇꯧꯁꯤ
ꯄꯨꯡ ꯀꯩꯅꯣꯗ ꯆꯠꯂꯒ ꯆꯥꯛ ꯏꯁꯤꯡ ꯇꯣꯛꯄꯥ ꯄꯨꯡ ꯇꯔꯥ ꯑꯁ ꯇꯔꯥꯃꯥꯊꯣꯏ ꯁ꯭ꯋꯥꯏ ꯊꯣꯛꯈꯤ ꯌꯥꯔꯦꯅꯦ
ꯌꯥꯔꯦ ꯑꯗꯣ ꯊꯦꯡꯃꯟꯗꯧ ꯃꯥꯜꯂꯦ ꯂꯝꯕꯤꯖꯨ ꯑꯃꯨꯛ ꯁꯥꯡꯅ ꯆꯠꯀꯗꯣꯏꯅꯤꯗꯣ ꯑꯩꯈꯣꯏꯗꯣ ꯌꯥꯝꯗ꯭ꯔꯕꯗꯥ
ꯑꯗꯨ ꯃꯣꯏ ꯄꯨꯡ ꯀꯌꯥꯃꯨꯛ ꯂꯩꯕ ꯌꯥꯒꯦ ꯄꯨꯡꯗꯣ ꯎꯝ ꯂꯩꯕꯗꯣ ꯆꯥꯔꯖ ꯅꯨꯡꯒꯥ ꯂꯧꯕ꯭ꯔꯥꯕ ꯑꯍꯦꯟ ꯄꯨꯡ ꯑꯁꯨꯛ ꯇꯩꯅꯥ ꯑꯁꯨꯛ ꯄꯧ ꯀꯥꯏꯅꯒꯥ
ꯑꯗꯨꯗꯤ ꯃꯣꯏꯒꯤ ꯁꯝꯅꯥ ꯍꯥꯏ ꯃꯣꯏ ꯑꯦ ꯉꯁꯤ ꯄꯨꯡ ꯇꯔꯥꯗꯩ ꯍꯥꯡꯉꯦꯕꯨ ꯍꯥꯏꯔꯣ ꯃꯥꯄꯟꯗꯩ ꯍꯥꯡ ꯃꯣꯏꯒꯤ ꯑꯃ ꯃꯥꯄꯟꯗꯩ ꯑꯃ ꯂꯩꯖꯔꯝꯃꯥꯅꯤꯅ ꯃꯔꯤꯕꯧ ꯍꯥꯏꯕ ꯑꯃ ꯑꯗꯨ ꯂꯩꯔꯝꯃꯅꯤꯕ ꯑꯗꯥ ꯑꯩꯈꯣꯏꯅ ꯇꯤꯛꯀꯦꯠꯀꯤ ꯊ꯭ꯔꯤ ꯍꯟꯗ꯭ꯔꯦꯠ ꯀꯛꯑꯥꯒ ꯑꯗꯨꯅ ꯇꯤꯀꯦꯠ ꯄꯥꯁ ꯑꯣꯏꯔ ꯑꯣꯏꯗꯣꯏ ꯑꯣꯏꯔꯝꯅꯤꯕ ꯑꯗꯨꯗꯨꯅ ꯂꯣꯏꯅ ꯑꯩꯈꯣꯏ ꯂꯩꯅꯤꯡꯕ ꯃꯇꯝꯕꯧ ꯁꯥꯟꯅꯅꯤꯡꯕ ꯑꯗꯨꯝ ꯁꯥꯟꯅꯕ ꯌꯥꯔꯝꯗꯧꯕ ꯃꯥꯜꯂꯦ
ꯑꯥ ꯍꯣꯏ ꯑꯗꯨꯗꯤ ꯐꯩ ꯈꯔ ꯉꯟꯅꯥ ꯑꯗꯨꯝ ꯃ ꯄꯟ ꯇꯔꯥ ꯑꯗꯨꯋꯥꯏ ꯆꯠꯈ꯭ꯔꯕꯥ
ꯑꯩꯗꯤ ꯆꯥꯛ ꯄꯨꯔꯒ ꯆꯠꯅꯤꯡꯉꯤꯅꯤꯅꯦ ꯇꯤꯐꯤꯟꯗ ꯄꯨꯔ
ꯆꯥꯛ ꯆꯥꯛ ꯄꯨꯔ ꯆꯠꯄ ꯌꯥꯕ꯭ꯔꯥꯕ ꯃꯐꯝ ꯂꯩꯕ꯭ꯔꯕꯥ
ꯈꯪꯗꯦ ꯑꯗꯣ ꯃꯣꯏ ꯆꯥꯎꯗꯤ ꯆꯥꯎꯕꯅꯤꯅ ꯍꯥꯏꯗꯤ ꯋꯥꯇꯔ ꯄꯥꯔꯛ ꯍꯥꯏꯅ ꯋꯥꯇꯔ ꯄꯥꯔꯛꯇꯪ ꯊꯝꯗꯦꯗꯅ ꯃꯣꯏ ꯁꯥꯟꯅꯕꯝ ꯃꯈꯜ ꯃꯈꯜ ꯂꯩꯕꯅꯤꯅ ꯑꯗꯥ ꯀꯩꯅꯣ ꯇꯧꯕ꯭ꯔꯥ
ꯎꯝ
ꯍꯣ ꯐꯔꯦꯁꯦ ꯑꯗꯣ ꯍꯣꯔꯦꯟ ꯀꯣꯟꯅꯥꯅꯦ ꯑꯥ ꯐꯣꯟꯗꯥ ꯀꯩꯗ ꯃꯣꯏ ꯅꯝꯕꯔ ꯌꯥꯎꯕꯗꯨꯗ ꯍꯪꯅꯔꯁꯦ ꯑꯗꯨꯒ ꯆꯠꯅꯕ ꯇꯧꯔꯁꯦ ꯑꯗꯣ ꯊꯝꯃꯒꯦ ꯑꯩꯖꯨ ꯑꯇꯣꯞꯄ ꯀꯩꯀꯩ ꯈꯔꯥ ꯌꯦꯡꯉꯨꯒꯤꯒꯦ
ꯊꯝꯃꯣ ꯊꯝꯃꯣ ꯍꯣꯏ ꯍꯣꯏ
ꯎꯝ ꯍꯣꯏ ꯍꯣꯏ